ꯍꯜꯂꯣ ꯇꯨꯗ ꯑꯥꯏ ꯇꯥꯕ꯭ꯔꯣ
ꯇꯥꯏ ꯀꯩ ꯇꯧꯔꯤꯅꯣ ꯅꯪꯗꯤ
ꯍꯥꯥ
ꯂꯩꯔꯤꯛ ꯑꯩꯗꯤ ꯎꯝ ꯆꯥꯛ ꯆꯥꯕ ꯂꯣꯏꯔꯒ ꯁꯨꯝ ꯂꯩꯌꯦ ꯀꯥꯔꯤꯁꯨ ꯇꯧꯗꯦ ꯅꯪꯗꯤ
ꯑꯣ ꯑꯩꯖꯨ ꯍꯧꯖꯤꯛ ꯆꯥꯛ ꯆꯥꯕ ꯂꯣꯏꯔꯒ ꯃꯊꯛꯇ ꯐꯝ ꯂꯩꯕꯅꯤ
ꯍꯥꯏ
ꯑꯣ ꯍꯣ ꯀꯩ ꯏꯟꯁꯥꯡ ꯆꯥꯔ ꯑꯥ ꯉꯥꯔꯥꯡꯉꯣ ꯌꯦꯡꯉꯦ
ꯅꯪꯗꯤ ꯐꯖꯩꯌꯦ
ꯑꯩꯁꯨ ꯌꯦꯡꯉꯦ ꯑꯗꯣ ꯑꯔꯖꯦꯟꯇꯤꯅꯥꯔꯥ ꯅꯪꯗꯤ ꯏꯖꯤꯕꯔꯥ
ꯑꯔꯖꯦꯟꯇꯤꯅꯥ ꯃꯦꯁꯤ ꯃꯦꯁꯤꯅꯦ ꯑꯩꯈꯣꯏꯗꯤ
ꯃꯦ ꯃꯦꯁꯤ ꯅꯠꯇꯦ ꯄꯦꯁꯤꯅꯦ
ꯃꯦꯁꯤꯅꯦ ꯍꯦ
ꯄꯦꯁꯤ ꯅꯠꯇꯦ ꯑꯩꯗꯤ ꯃꯦꯁꯤ ꯅꯠꯇꯦ ꯑꯩꯗꯤ ꯏꯖꯤꯞꯅꯦ
ꯏꯖꯤꯞꯅꯦ
ꯎꯝ ꯑꯩꯗꯤ ꯑꯔꯖꯦꯟꯇꯤꯅꯥꯕꯨ ꯁꯞꯄꯣꯔꯠ ꯇꯧꯔꯣꯏ ꯑꯥꯔꯖꯦꯟꯇꯤꯅꯥꯒ ꯁꯥꯟꯅꯃꯤꯟꯅꯕ ꯇꯤꯝꯕꯨ ꯁꯞꯄꯣꯔꯠ ꯇꯧꯒꯅꯤ ꯑꯩꯗꯤ
ꯀꯩꯒꯤꯅꯣ
ꯄꯝꯗꯦꯕ ꯃꯣꯏꯗꯣ
ꯀꯔꯤꯒꯤꯔꯥ ꯉꯔꯥꯡ-ꯉꯔꯥꯡꯒꯤꯗꯤ ꯖꯁꯇꯣ ꯌꯥꯗꯦꯕꯀꯣ
ꯎꯝ ꯎꯝ
ꯌꯥꯗꯦꯀꯣ ꯍꯥ
ꯈꯪꯗꯤꯗ
ꯌꯥꯗꯦ ꯉꯥꯔꯥꯡꯒꯤꯗꯣ ꯏꯖꯤꯞ ꯐꯣꯏꯒꯥꯅ ꯄꯨꯟꯒ꯭ꯔꯥꯗꯤ ꯑꯗꯨꯝ ꯀꯥꯔꯗ ꯄꯤꯅꯤꯡꯉꯥꯏ ꯇꯧꯋꯦꯕ ꯑꯗꯨꯒ ꯑꯥꯔꯖꯦꯟ ꯇꯤꯅꯥꯅ ꯇꯨꯔꯥꯗꯤ ꯀꯥꯔꯠ ꯄꯤꯗꯦꯕ ꯃꯥꯏ ꯇꯧꯗ꯭ꯔꯥ ꯅꯣꯏꯒꯤꯅ ꯃꯤꯠꯇꯗꯤ ꯀꫭ
ꯐꯦꯞꯕꯣꯔꯗꯤ ꯈꯔ ꯐꯦꯞꯕꯣꯔꯗꯤ ꯈꯔ ꯄꯤꯌꯦ ꯑꯗꯨꯒꯤꯅꯦ ꯏꯁꯇꯥꯔ ꯍꯥꯏꯕꯗꯤ ꯄ꯭ꯂꯦꯌꯔ ꯕꯣꯁ ꯅꯝꯗꯤ ꯁꯤꯅꯤ ꯀꯩꯅꯣ ꯅꯣꯏ ꯈꯪꯅꯕ ꯑꯗꯨꯗ ꯈꯛ ꯅꯠꯇꯦ ꯂꯣꯏꯅꯃꯛꯅꯤ ꯇꯧꯕꯗꯣ ꯍꯥꯏꯕꯗꯤ ꯏꯁꯇꯥꯔ ꯄ꯭ꯂꯦꯌꯔꯒꯨꯝꯕ ꯈꯔ ꯌꯥꯎꯔꯗꯤꯀꯣ
ꯎꯝ ꯃꯤ ꯃꯊꯟꯇ ꯆꯦꯜꯂꯒ ꯇꯨꯕꯗꯨꯕꯨ ꯔꯦꯠ ꯌꯦꯜꯂꯣ ꯀꯥꯔꯠ ꯄꯤꯅꯤꯡꯉꯥꯏ ꯇꯧꯕꯗꯣ
ꯎꯝ ꯎꯝ
ꯃꯊ ꯇꯕꯣꯕꯣ ꯀ ꯀꯃ ꯇꯕꯗꯕꯣ ꯉꯔꯥꯡ ꯏꯖꯤꯞꯁꯨ ꯒꯣꯜ ꯑꯍꯨꯝꯅꯦꯀꯣ
ꯎꯝ ꯇꯨ ꯊ꯭ꯔꯤ
ꯑꯍꯨꯝꯅꯦ ꯑꯍꯨꯝꯅꯦ ꯑꯃ ꯂꯧꯊꯣꯛꯈꯤꯕ ꯋꯥꯅꯦ
ꯑꯣ ꯑꯗꯨ ꯕꯥꯔꯅ ꯌꯥꯗꯕꯒꯤꯅꯤ ꯐꯣꯜ ꯇꯧꯕꯒꯤ
ꯎꯝ
ꯑꯁ ꯑꯁꯤꯗꯤ ꯂꯥꯏꯅꯤꯗ ꯅꯣꯏ ꯔꯤꯌꯦꯜꯃꯤ ꯗ꯭ꯔꯤꯠꯀꯤ ꯃꯦꯠꯆ ꯀꯨꯝꯕ ꯑꯦ ꯀ꯭ꯂꯥꯁꯤꯀꯣꯒꯨꯝꯕ ꯌꯦꯡꯗꯕꯒꯤꯅꯦ ꯊꯕꯗꯤ ꯋꯥꯔꯜ ꯀꯞꯅꯗꯕꯀꯣ
ꯎꯝ
ꯇꯣꯔꯅꯥꯃꯦꯟ ꯄꯨꯔꯥ ꯐꯦꯕꯔ ꯇꯧꯕꯅꯦ ꯖꯁꯅ
ꯎꯝ
ꯌꯥꯝ ꯌꯥꯎꯕꯅꯦ ꯁꯤꯒꯨꯝꯕ ꯐꯨꯠꯕꯣꯜꯁꯨ
ꯑꯩꯗꯤ ꯑꯔꯖꯦꯟꯇꯤꯅꯥ ꯊꯣꯛꯀꯅꯤꯅ ꯌꯥꯝ ꯅꯨꯡꯉꯥꯏꯔꯒ ꯂꯩꯔꯒ
ꯊꯣꯛꯑꯣꯏꯅ ꯁꯨꯝ ꯃꯣꯏ ꯈꯔ ꯂꯦꯜꯂꯒ ꯂꯩꯕꯅꯦ ꯑꯗꫭ ꯂꯥꯁ ꯑꯣꯔꯗ
ꯂꯅꯤꯡꯉꯦ ꯑ ꯃꯣꯏꯕꯨꯗꯤꯦ ꯀꯔꯤꯔ ꯁꯞꯄꯣꯔꯠ ꯇꯧꯕꯅ ꯌꯥꯝꯕꯒꯤꯅꯦ ꯖꯥꯠꯁꯨꯖꯥꯠꯁꯨ ꯑꯥꯔꯖꯦꯟꯇꯤꯅꯥ ꯁꯄꯣꯔꯇꯔꯅꯦ ꯍꯥꯏꯕꯗꯣ
ꯑꯗꯨ ꯌꯥꯝꯗꯤ ꯁꯞꯄꯣꯔꯠ ꯇꯧꯅꯤꯦꯗ ꯒꯣꯜ ꯑꯅꯤ ꯆꯟꯕꯗꯨꯕꯨ ꯃꯣꯏꯅ ꯗꯤꯐ ꯗꯤꯐꯦꯟ ꯇꯧꯗꯕꯤꯅꯦ ꯑꯩ ꯗꯤꯐꯦꯟꯗꯤꯡ ꯍꯥꯏꯕꯗꯤ ꯃꯣꯏ ꯉꯝꯈ꯭ꯔꯦ ꯍꯥꯏꯅ ꯀꯩꯅꯣ ꯂꯧꯕꯅꯦꯕ
ꯐꯣꯏꯁꯇꯗꯤ ꯃꯣꯏ ꯐꯖꯅ ꯗꯤꯄꯦꯟ ꯇꯧꯋꯦꯀꯣ ꯑꯩꯁꯦꯐꯣꯏꯗꯣ
ꯎꯝ ꯑꯗꯨ ꯒꯣꯜ ꯑꯅꯤ ꯆꯜꯂꯦ ꯑꯗꯨꯒ ꯃꯣꯏ ꯆꯟꯕ ꯉꯝꯃꯔꯣꯏ ꯍꯥꯏꯅ ꯀꯩꯅꯣ ꯑꯗꯨ ꯁꯔꯨꯛꯄꯨꯗꯤ ꯐꯖꯅ ꯗꯤꯐꯦꯟ ꯇꯧꯕꯀꯣ ꯑꯗꯨ ꯇꯧꯕ ꯌꯥꯗ
ꯂꯥꯁꯇ ꯍꯦꯛ ꯆꯥꯡꯈꯤꯕꯗꯣ ꯒꯣꯜ ꯆꯥꯡꯈꯤꯕꯗꯣ
ꯎꯝ
ꯏꯖꯤꯞꯀꯤ ꯒꯣꯜ ꯀꯤꯄꯔꯗꯨꯁꯨ ꯇꯥꯎꯗ꯭ꯔꯒ ꯐꯝ꯭ꯔꯒ ꯉꯥꯛꯀꯤꯅ
ꯁꯤ ꯃꯣꯏ ꯀꯩꯅꯣ ꯄ꯭ꯔꯣꯐꯦꯁꯅꯦꯜꯁꯤꯡꯅ ꯍꯥꯏꯕꯅꯦ ꯕꯣꯜꯗ ꯈ꯭ꯋꯥꯏ ꯐꯥꯕ ꯀꯤꯞꯄꯔꯅꯀꯣ ꯈ꯭ꯋꯥꯏ ꯂꯨꯕꯁꯦ ꯍꯦꯗꯤꯡ ꯍꯦꯠꯅ ꯀꯩꯅꯣ ꯆꯟꯕꯅꯦ ꯍꯥꯏꯕꯅꯦꯕ ꯃꯣꯏ ꯀꯥꯏꯗ ꯆꯠꯇꯣꯏꯅꯣ ꯈꯣꯡꯕꯨꯗꯤ ꯑꯁꯤ ꯑꯣꯏꯅ ꯀꯥꯔꯗꯤ ꯁꯤꯔꯣꯝ ꯆꯠꯀꯅꯤ ꯑꯗꯨ ꯈꯪꯉꯤꯅ ꯍꯦꯗꯤꯡꯒꯤ ꯕꯣꯜ ꯀꯗꯥꯏꯗ ꯆꯠꯇꯣꯏꯅꯣ ꯈꯪꯗꯦ ꯍꯥꯏꯕꯅꯦꯕ ꯀꯩꯁꯪ ꯆꯥꯔꯕꯣ ꯅꯪꯗꯤꯡꯁꯤ
ꯑꯁ
ꯎꯝ
ꯑꯥ
ꯀꯩꯁꯥꯡ ꯆꯥꯔꯕꯣ
ꯑꯂꯣ ꯑꯂꯣꯒ ꯌ‌ꯦꯗꯔꯨꯝ
ꯑꯣ ꯏꯔꯨꯝ ꯑ ꯀꯩꯗꯧꯔꯤꯒꯦ ꯁꯨꯡꯐꯝ ꯂꯩꯕꯣ
ꯎꯝ ꯁꯨꯝ ꯐꯝꯅꯒ ꯂꯩ ꯑꯣꯏꯗꯤ ꯀꯔꯤ ꯏꯟꯖꯥꯡ ꯆꯥꯕ꯭ꯔꯣ
ꯑꯩ ꯉꯁꯤ
ꯎ
ꯁꯟ ꯁꯟ ꯆꯥꯏ ꯁꯟ ꯁꯟꯒꯤ ꯃꯅꯨꯡꯁ
ꯍꯧꯎꯔꯝꯒꯅꯤꯍꯦ
ꯍꯣꯏ ꯑꯩꯅ ꯊꯣꯡꯅꯤ ꯅꯍꯥꯟꯋꯥꯏꯗ
ꯎꯝ
ꯑꯦ ꯑ ꯁꯟ ꯃꯅꯨꯡ ꯁꯟ ꯅꯣꯏꯗ ꯅꯣꯏ ꯀꯌꯥ ꯀꯌꯥ ꯄꯤꯕ꯭ꯔꯥꯅꯦ ꯀꯦꯖꯤꯗ ꯀꯌꯥ ꯀꯌꯥ ꯄꯤꯕ꯭ꯔꯅꯦ
ꯀꯦꯖꯤꯗ ꯁꯤꯛꯁ ꯍꯟꯗ꯭ꯔꯦꯠ ꯑꯗꯨ ꯃꯁꯜꯒꯤ ꯃꯄꯥꯥꯟ ꯃꯁꯜꯗꯤꯀꯣ
ꯑꯣ
ꯃꯁꯜꯗ ꯐꯥꯏꯚ ꯍꯟꯗ꯭ꯔꯦꯗꯔꯥ ꯐꯣꯔ ꯐꯤꯐꯇꯤꯔꯥ ꯀꯅꯣ ꯄꯤ ꯍꯥꯏꯕꯗꯤ ꯁꯔꯨ ꯌꯥꯎꯔꯗꯤ
ꯐꯣꯔ ꯐꯤꯐꯇꯤ
ꯎꯝ
ꯗꯤ ꯀꯣꯏꯁꯨ
ꯍꯜꯂꯣ ꯇꯥꯕꯣ
ꯍ
ꯍꯜꯂꯣ ꯇꯔꯕ꯭ꯔꯣ
ꯑꯣ ꯅꯅꯤꯉ ꯁꯤꯗ ꯉꯥꯏꯇꯧꯅꯦ
ꯑ ꯅ ꯋꯥ ꯍꯥꯏꯥꯏꯇꯅꯦ
ꯍꯣꯏ ꯀꯩꯒꯤꯅꯅꯦ ꯍꯥ ꯅꯣꯏꯗꯨꯗꯤ ꯅꯣꯏꯁꯨ ꯆꯞ ꯃꯥꯟꯅꯔꯕꯅꯤꯗ ꯅꯠꯇ꯭ꯔꯣ ꯍꯜꯂꯣ
ꯇꯥꯗꯕꯔꯥ
ꯍꯜꯂꯣ ꯇꯥꯕ꯭ꯔꯣ
ꯇꯥꯔꯦ
ꯍꯧꯖꯤꯛꯇꯤ ꯇꯥꯕ꯭ꯔꯣ
ꯎꯝ ꯎꯝ ꯑꯣꯏ